ꯍꯜꯂꯣ
ꯍꯜꯂꯣ
ꯑꯁ ꯑꯩꯒꯤ ꯈꯁꯦ ꯏꯀꯣ ꯆꯠꯂꯦꯅꯦ
ꯍꯥ
ꯏꯀꯣ ꯊꯣꯛꯑꯦꯕ
ꯅꯦꯠꯋꯥꯛꯅ ꯑꯣꯏꯔꯝꯒꯅꯤ
ꯑꯣ ꯀꯩꯗꯧꯔꯤꯒꯦ
ꯐꯝꯃꯦ
ꯀꯩꯗꯧꯔꯤꯒꯦ
ꯐꯝꯃꯦꯕ ꯐꯝꯃꯦ
ꯑꯣ ꯆꯥꯛ ꯆꯥꯔꯕꯣ
ꯀꯩꯅꯣ ꯅꯣꯛꯏꯗꯨꯕꯣ ꯆꯥꯛ ꯆꯥꯔꯕꯣ ꯍꯥꯏꯔꯒ ꯅꯣꯛꯒꯅꯨꯍꯦ ꯃꯤꯅ ꯋꯥ ꯐꯖꯅ ꯉꯥꯡꯉꯤꯁꯤꯗ ꯅꯣꯛꯑꯒ ꯂꯩ ꯀꯩꯅꯣ
ꯅꯣꯛꯄꯗꯤ ꯌꯥꯕ꯭ꯔꯣ ꯅꯣꯛꯅꯤꯡꯉꯤꯅꯦ
ꯀꯔꯤꯒꯨꯝꯕ ꯐꯥꯎꯔꯤꯅꯣꯕ
ꯀꯔꯤ ꯍꯥꯢꯁꯤꯔ ꯈꯪꯗꯦꯗ
ꯀꯅꯥ ꯀꯅꯥ ꯂꯩꯔꯤꯅꯣ
ꯢꯊꯥꯟꯇꯅꯦ ꯃꯊꯛꯇ ꯀꯥꯔꯤꯕꯅꯦ
ꯑꯣ ꯑꯣ ꯑꯣ ꯑꯗꯨꯅ ꯐꯩꯅꯦ ꯑꯣ
ꯗꯤꯗꯤꯁꯤ
ꯅꯪ ꯉꯔꯥꯡ ꯂꯧ ꯆꯠꯂꯦ ꯍꯥꯏꯕ ꯅꯠꯇ꯭ꯔꯣ
ꯆꯠꯇꯦꯗ
ꯑꯦ ꯊꯔꯣꯏ ꯈꯨꯟꯕ ꯆꯠꯂꯦ ꯍꯥꯏꯕ ꯑꯗꯨꯒꯨꯝ ꯇꯧꯕ ꯑꯗꯨꯒꯤꯅꯦꯗ
ꯑꯣ ꯆꯠꯁꯦ ꯍꯥꯏꯔꯒ ꯁꯥꯃꯟꯗꯅ ꯆꯠꯇ꯭ꯔꯦ ꯇꯣꯛꯑꯦ
ꯑꯣ ꯑꯩꯗꯤ ꯅꯪ ꯆꯠꯂꯗꯤ ꯑꯩꯖꯨ ꯌꯧꯒꯦ ꯍꯥꯏꯒꯦ ꯇꯧꯕꯅꯦꯕ ꯍꯌꯦꯡ ꯆꯗ꯭ꯔꯣ ꯑꯗꯨꯗꯤ
ꯈꯪꯗꯦ ꯆꯠꯂꯗꯤ ꯍꯥꯏꯔꯛꯀꯦ
ꯍꯣꯏ ꯊꯔꯣꯏ ꯈꯨꯟꯅꯤꯡꯕ ꯑꯩꯁꯨ ꯊꯔꯣꯏ ꯆꯠꯅꯤꯡꯕ ꯍꯟꯂꯛꯁꯦ ꯍꯩꯌꯦꯅꯦ ꯍꯩ
ꯑꯦ ꯀꯌꯥ ꯍꯟꯗꯛ ꯑꯥ ꯀꯌꯥ ꯆꯥꯅꯤꯡꯗ꯭ꯔꯦꯕ ꯍꯟꯗꯛ ꯊꯔꯣꯏ ꯊꯔꯣꯏ
ꯐꯟꯗꯣ ꯈꯔ ꯅꯛꯅ ꯚꯥꯏꯌꯣ ꯅꯪꯒꯤ ꯑꯣ ꯅꯪꯒꯤ ꯅꯦꯋꯥꯛ
ꯑꯣ ꯑꯣꯏꯔꯝꯒꯥꯅꯤ ꯑꯗꯣ ꯑꯥ
ꯈꯔ ꯈꯤꯇꯪ
ꯀꯗꯥꯏ ꯀꯗꯥꯏꯗꯤ ꯆꯠꯁꯤ ꯍꯥꯏꯕ꯭ꯔꯣ
ꯈꯤꯇꯪ ꯃꯈꯥ ꯆꯠꯂꯣ ꯍꯥꯏꯕ ꯅꯦꯠꯋꯥꯛ ꯈꯔ ꯅꯨꯡꯉꯥꯏꯔꯕ ꯑꯗꯨꯝ ꯇꯥꯕꯕꯨꯗꯤ ꯑꯗꯣ ꯀꯩꯅꯣ ꯈꯤꯇꯪ ꯇꯠꯄ ꯑꯗꯨꯒꯤ
ꯑꯣ ꯑꯩ ꯃꯊꯛ ꯀꯥꯕꯒꯤꯅꯦ ꯑꯗꯣ
ꯑꯣ ꯍꯣꯏ ꯐꯥꯏꯅ ꯃꯈꯥꯗ ꯊꯝꯃꯒꯦ
ꯀꯩ ꯍꯤꯟꯖꯥꯡ ꯆꯥꯔꯒꯦ ꯉꯁꯤꯗꯤ
ꯑꯁ ꯑꯩꯈꯣꯏꯁꯦ ꯀꯔꯤ ꯃꯥꯏꯔꯦꯟ ꯃꯅꯥ ꯆꯥꯏ ꯅꯣꯏꯗꯤ
ꯑꯥ ꯑꯩꯈꯣꯏꯗꯤ ꯑꯥ ꯑꯥ ꯎꯝ ꯆꯝꯐꯨꯠ ꯆꯥꯏ ꯉꯔꯥꯡ ꯉꯔꯥꯡꯗꯤ ꯇꯣꯂꯣꯞ ꯐꯪꯕꯒꯤꯀꯣ ꯈꯔ ꯈꯤꯇꯪ ꯐꯪꯕꯒꯤ ꯆꯥꯛ ꯆꯥꯏꯑꯕ
ꯍꯥꯎꯅꯦ
ꯆꯥꯅꯤꯡꯕ꯭ꯔꯣ ꯍꯥꯏ ꯍꯥꯏꯒꯦ ꯇꯧꯕꯅꯦꯕ ꯑꯁꯣꯏꯗꯣ ꯀꯩꯅꯣ ꯃꯄꯥꯟ ꯑꯟ ꯅꯨꯄꯥꯥꯟꯗ ꯊꯣꯛ ꯊꯣꯛꯂꯛ ꯊꯣꯛꯂꯛꯄꯗ ꯀꯩꯅꯣ ꯌꯣꯜꯂꯒ ꯂꯩꯔꯝꯕ
ꯌꯥꯡꯈꯩꯒꯤꯗꯣ ꯑꯍꯨꯝ ꯄꯤꯌꯦꯕ ꯎꯁꯣꯏꯗꯣ ꯌꯥꯡꯈꯩ ꯄꯤꯕ ꯑꯆꯧꯕ ꯑꯃꯅꯦꯗꯅ
ꯑꯥ
ꯑꯣꯁꯣꯏ ꯑꯁꯦꯡꯕꯗꯣ ꯑꯥ
ꯑꯣꯁꯣꯏ ꯑꯁꯦꯡꯕꯗꯣ
ꯆꯥꯕ
ꯎꯝ ꯑꯩ ꯎꯇꯤ ꯊꯣꯡꯕꯅꯦ ꯎꯇꯤ ꯊꯣꯡꯉꯒ ꯆꯥꯏꯌꯦ
ꯎꯝ
ꯌꯥꯡꯈꯩꯒꯤ ꯑꯆꯧꯕ ꯑꯃ ꯑꯗꯨꯒ ꯑꯥ ꯈꯔ ꯄꯤꯛꯄ ꯑꯃ ꯑꯗꯨꯒ ꯃꯆꯥ ꯑꯃ ꯑꯍꯨꯝ ꯄꯤꯌꯦꯕ ꯃꯣꯏꯒꯤꯗꯣ ꯀꯩꯅꯣ ꯀꯨꯏꯅ ꯊꯝꯕ ꯅꯠꯇꯦꯕ ꯑꯗꯣ ꯑꯥ ꯌꯥꯡꯈꯩꯒꯤ
ꯑꯣ ꯑꯣ ꯑꯣ
ꯑꯩꯗꯣ ꯀꯩꯅꯣ ꯎꯝ ꯑꯗꯣ ꯅꯦꯅꯦꯗꯣ ꯃꯥꯗꯣ ꯌꯦꯟꯁꯥꯡ ꯌꯣꯟꯕ ꯄꯤ ꯅꯠꯇꯦꯕ ꯑꯗꯨꯝꯒ ꯎꯁꯣꯏ ꯄꯨꯔꯛꯄꯒꯤ ꯍꯟꯗꯛꯇꯤ ꯄꯥꯝꯗꯦ ꯅꯅꯥ ꯑꯗꯨꯒꯤ ꯄꯨꯔꯛꯄ ꯃꯥꯒꯤ ꯃꯆꯥꯅꯨꯄꯥꯅ ꯍꯥꯏꯕ꯭ꯔꯣ ꯀꯩꯅꯣ ꯍꯥꯏ ꯅꯨꯄꯥ ꯑꯃꯅ ꯄꯨꯔꯛꯄꯅꯦ ꯍꯥꯏ ꯑꯗꯨꯒꯤ ꯌꯥꯝꯅꯁꯨ ꯀꯨꯏ ꯑꯥ ꯀꯩꯅꯣ ꯀꯨꯏꯗ꯭ꯔꯤꯕ ꯎꯁꯣꯏꯗꯣ ꯑꯁꯣꯏꯗꯤ ꯀꯨꯏꯅ ꯊꯝꯃꯗꯤ ꯍꯥꯎꯇꯦꯗꯅ
ꯎꯝ ꯑꯥ
ꯏꯃꯥꯅ ꯏꯃꯥꯅ ꯑꯁꯣꯏ ꯃꯥ ꯂꯩꯔꯛꯑꯦꯕꯀꯣ ꯑꯗꯣ ꯑꯩꯈꯣꯏ ꯆꯥꯗ꯭ꯔꯤꯉꯩꯗ ꯀꯥꯅ ꯀꯥꯅ ꯑꯩꯈꯣꯏꯅ ꯑꯗꯨ ꯅꯔꯦꯕ ꯑꯩꯈꯣꯏ ꯆꯥꯕ ꯌꯥꯗꯦ
ꯑꯁ
ꯃꯇꯝꯗꯣ ꯇꯤꯟ ꯇꯤꯟꯁꯨ ꯆꯪꯉꯦꯕ ꯆꯥꯕ ꯌꯥꯗꯦ
ꯑꯣ ꯐꯖꯅ ꯌꯦꯡꯗꯕꯒꯤ ꯑꯣꯏꯔꯝꯒꯅꯤ ꯑꯩꯗꯤ ꯌꯦꯡꯕꯅꯦ ꯑꯥ ꯃꯥ ꯑꯗꯨ ꯂꯧꯔꯣ ꯍꯥꯏꯕꯗ ꯑꯩ ꯌꯦꯡꯒꯦ ꯍꯥꯏꯔꯒ ꯑꯩꯅ ꯌꯦꯡꯉꯒ ꯂꯧꯕꯅꯦ
ꯎꯝ
ꯇꯤꯟ ꯆꯝ ꯎꯝ
ꯑꯩ
ꯇꯤꯟ ꯆꯪꯕꯒ ꯆꯪꯕꯒꯤ ꯎꯝ ꯑꯥ ꯀꯩꯅꯣ ꯗꯥꯔꯛ ꯑꯣꯏꯕ ꯏꯁꯄꯣꯠ ꯂꯩꯌꯦꯗꯅ ꯑꯗꯨꯝ ꯂꯩꯕꯒꯤ ꯑꯩꯗꯣ ꯇꯟꯕ ꯑꯗꯨꯗ ꯑꯐꯕꯗꯨ ꯌꯦꯡꯉꯒꯥ
ꯉꯁꯤ ꯑꯩꯈꯣꯏ ꯂꯥꯏꯌꯦꯡꯕ ꯆꯠꯀꯅꯤ
ꯉꯁꯤ
ꯑꯣ
ꯉꯁꯤ ꯍꯥꯏꯕ꯭ꯔꯣ
ꯍꯥꯏꯕ ꯍꯣꯔꯦꯜ
ꯑꯣ ꯀꯅꯥ ꯀꯅꯥ ꯂꯣꯏꯅ
ꯍꯣꯏ ꯏꯃꯥ ꯑꯗꯨꯒ ꯏꯅꯦ ꯑꯃꯒ
ꯑꯣ ꯅꯪꯒꯤ ꯅꯦꯠꯋꯔꯇꯨꯁꯨ ꯑꯣꯟ ꯇꯧꯋꯣꯅꯦ ꯋꯥꯏꯐꯥꯏ ꯈꯤꯇꯪ ꯍꯥꯏ ꯌꯥꯗꯕ ꯃꯥꯜꯂꯦ ꯅꯦꯠ ꯅꯦꯠꯄꯦꯛ ꯑꯃꯝꯐꯥꯎ ꯂꯩꯇꯕ꯭ꯔꯣ
ꯂꯩꯇ꯭ꯔꯦꯗ ꯇꯨꯖꯤꯕꯤ ꯈꯛꯇꯒꯤ ꯍꯥꯞꯄꯤꯕꯅꯦꯕ ꯂꯩꯇꯕꯒꯤ ꯀꯔꯤꯁꯨ ꯂꯩꯇꯔꯦ ꯎꯝ
ꯑꯗꯨꯅꯦ ꯑꯩꯁꯨ ꯇꯣꯂꯣꯞ ꯆꯪꯗ꯭ꯔꯤꯉꯩꯗꯒꯤ ꯑꯗꯨꯝ ꯍꯥꯟꯅ ꯍꯥꯟꯅ ꯂꯣꯏꯁꯤꯜꯂꯤꯅꯦ ꯕꯛꯀꯤ ꯇꯧꯁꯜꯂꯒꯦꯅꯦ ꯕꯀꯤ ꯇꯧꯁꯤꯟꯕꯅꯦ
ꯑꯩꯅ ꯏꯊꯟꯇ ꯑꯩꯉꯣꯟꯗ ꯑ ꯄꯩꯁꯥ ꯑ
ꯂꯧꯔꯒ ꯑꯃꯨꯛ ꯇꯣꯂꯣꯞ ꯆꯪ ꯆꯪꯉꯛꯀꯥꯟꯗ ꯑꯃꯨꯛ ꯄꯤꯔꯒ ꯇꯧꯕꯅꯦ
ꯑꯩꯒꯤ ꯖꯤꯄꯦꯗꯒꯤ ꯏꯊꯟꯇ ꯍꯥꯟꯅ ꯂꯧꯔꯒ ꯑꯃꯨꯛ ꯄꯩꯁꯥ ꯆꯡꯀꯥꯟꯗ ꯑꯃꯨꯛ ꯄꯤꯒꯦ ꯇꯧꯔꯤꯅꯦ
ꯂꯩꯇꯕ ꯆꯥꯡꯗꯣ
ꯎꯝ ꯑꯗꯨꯅꯦ ꯍꯟꯗꯛ
ꯎꯝ
ꯀꯣꯠ ꯍꯥꯏꯕꯗꯨꯅꯤ
ꯍꯣꯔꯦꯟꯗꯤ ꯀꯩ ꯌꯦꯟꯖꯥꯡ ꯆꯥ ꯆꯥꯗꯣꯏꯅꯣ
ꯈꯪꯗꯦꯗ ꯍꯣꯔꯦꯟ ꯁꯧꯒ꯭꯭ꯔꯤ ꯆꯥꯁꯤꯔ ꯁꯧꯒ꯭ꯔꯤꯅ ꯍꯥꯎꯒꯅꯤ ꯁꯧꯒ꯭ꯔꯤ ꯀꯡꯁꯣꯏ ꯊꯣꯡꯉꯒ ꯆꯥꯁꯤꯔꯥ ꯈꯪꯗꯦ ꯍꯣꯔꯦꯟ ꯊꯣꯡꯕ ꯃꯇꯝꯗ ꯈꯪꯒꯅꯤ ꯊꯣꯛ ꯊꯣꯛꯄꯥ
ꯁꯣꯏꯅ ꯍꯟꯗꯛ ꯌꯦꯔꯨꯝꯁꯨ
ꯆꯥꯅꯤ ꯌꯥꯡꯈꯩꯒꯤ ꯃꯈꯥꯗꯣ
ꯎꯝ ꯎꯝ ꯂꯧꯕꯗꯣ
ꯑꯥ
ꯑ ꯆꯅꯤꯒꯅꯤ
ꯅꯤꯐꯨ ꯑꯣ ꯑꯣꯥ
ꯌꯥꯡꯈꯩꯒꯤ ꯃꯈꯥ ꯗꯣ
ꯑꯣ ꯑꯗꯨꯅꯦ ꯑꯩꯅ ꯍꯥꯏꯗꯣ
ꯌꯥꯡꯈꯩꯒꯤ ꯃꯅꯥꯎ ꯅꯨꯄꯤꯗꯣ ꯑꯁꯤ ꯑꯁꯤꯁꯨ ꯑꯗꯨꯝ ꯇꯧꯋꯦ ꯑꯗꯨꯝ ꯀꯩꯅꯣ ꯃꯣꯏ ꯍꯦꯟꯅ ꯇꯣꯡꯉꯦꯗ ꯌꯥꯡꯈꯩꯒꯤꯗꯤ ꯇꯔꯨꯛ ꯇꯧꯋꯦꯕ ꯃꯣꯏꯁꯦ
ꯑꯥ
ꯑꯃꯈꯛꯇꯅꯦ ꯑꯩꯈꯣꯏ ꯑꯩꯉꯣꯟꯗ ꯍꯦꯟꯅ ꯄꯤꯕꯁꯦ
ꯆꯅꯤ ꯌꯥꯡꯈꯩ ꯆꯅꯤ ꯌꯥꯡꯈꯩꯒꯤ ꯂꯧꯕꯅꯦ ꯑꯅꯤ
ꯑꯁ ꯑꯅꯤ ꯆꯅꯤ ꯌꯥꯡꯈꯩ ꯆꯅꯤ ꯌꯥꯡꯈꯩ
ꯑ ꯇꯝꯉꯥꯒꯤ ꯂꯧꯋꯕ
ꯑꯣ ꯕꯖꯥꯔꯗꯒꯤꯔꯣ
ꯕꯖ꯭ꯔꯗꯒꯤ ꯅꯠꯇꯦ ꯎꯝ ꯀꯩꯅꯣꯗꯒꯤ ꯅꯣꯏ ꯃꯅꯥꯛꯇꯒꯤ
ꯕꯖꯥꯔ ꯕꯖꯥꯔ ꯆꯠꯂꯗꯤ ꯕꯖꯥꯔꯣꯝꯗꯒꯤ ꯕꯖꯥꯔꯣꯝꯗ ꯆꯠꯂꯗꯤ ꯕꯖꯥꯔꯗꯒꯤ ꯂꯩꯔꯛꯑꯣꯗꯅ
ꯑꯁ ꯆꯠꯄꯁꯨ ꯐꯪꯗ꯭ꯔꯦ ꯆꯠꯄ ꯅꯪꯗ꯭ꯔꯦ ꯍꯣꯏ ꯏꯃ ꯑꯗꯨꯅꯀꯣ ꯑꯅꯥꯕꯅ
ꯈꯔ ꯐꯥꯔꯕꯣ ꯑꯗꯨꯗꯤ
ꯈꯔꯕꯨꯗꯤ ꯐꯥꯔꯦꯌꯦ
ꯎꯝ ꯈꯔ ꯏꯪꯕꯅꯤꯅ ꯏꯪꯕ ꯃꯐꯝꯗ ꯂꯩ ꯂꯩꯕꯗꯨꯅ ꯐꯔꯦ ꯅꯣꯏꯗꯗꯤ ꯈꯔ ꯏꯪꯕꯅꯤꯅ ꯅꯨꯡꯗꯥꯡꯗꯗꯤ ꯁꯥꯔꯝꯒꯅꯤꯀꯣ
ꯑꯩꯈꯣꯢꯗꯔꯣ ꯍꯥꯢ ꯃꯔꯥꯡ ꯈꯔ ꯏꯪꯉꯦ ꯉꯁꯤꯗꯤ ꯑꯩꯁ ꯁꯥꯔꯦ ꯅꯪꯒꯤꯁꯨ ꯅꯪꯒꯤꯁꯨ ꯇꯠ ꯇꯠꯂꯦ
ꯅꯦ ꯑꯗꯨꯔ ꯐ
ꯍꯧꯖꯤꯛ ꯎꯝ ꯍꯧꯖꯤꯛꯛꯇꯤ ꯇꯥꯔꯕꯣ ꯑꯣ ꯈꯔ ꯀꯟꯅ ꯉꯥꯡꯉꯣ ꯈꯔ ꯀꯟꯅ ꯉꯥꯡ ꯃꯗꯤ ꯃꯤ ꯇꯥꯅꯕ
ꯎꯝ
ꯍꯥꯥ
ꯇꯥꯗꯤ ꯇꯥꯕ꯭ꯔꯣ ꯑꯩ ꯉꯥꯡ ꯉꯥꯡ
ꯇꯥꯏꯌꯦ ꯇꯥꯢꯌꯦ ꯇꯥꯕꯕꯨꯗꯤ ꯇꯥꯢꯌꯦ
ꯎꯝ ꯑꯁ ꯑꯩ ꯐꯤ ꯁꯨꯔꯒ ꯊꯝꯂꯝꯕꯅꯤꯅꯦ ꯐꯥꯎꯗꯣꯛꯀꯦ ꯍꯥꯏꯔꯒ ꯀꯥꯎ
ꯑꯝ ꯑꯩꯁꯨ ꯑꯁ ꯅꯣꯏꯗ ꯀꯣꯜ ꯇꯧꯒꯦ ꯍꯥꯏꯔꯁꯨ ꯁꯨꯝ ꯇꯧꯕ ꯐꯪꯗꯦꯗ
ꯍꯟꯗꯀꯤ ꯊꯕꯛ ꯌꯥꯝ
ꯑꯗꯨꯅꯦ
ꯁꯈꯔꯤ ꯇꯏ
ꯑꯗꯨꯝ ꯂꯩꯔꯗꯤ ꯇꯧꯔꯛꯑꯣ
ꯑꯣ ꯇꯧꯔꯛꯒꯦ ꯍꯥꯏꯔꯒꯣ ꯃꯇꯝꯗꯣ
ꯑ ꯃꯇꯝꯗꯣ ꯁꯤꯗ ꯇꯧꯔꯛꯀꯦ ꯍꯥꯏꯔꯒ ꯇꯧꯔꯛꯑꯣꯕ ꯅꯠꯇ꯭ꯔꯗꯤ ꯅ‌ꯦꯠꯋꯥꯛ ꯅꯨꯉꯥꯏꯇꯕꯅꯤꯅ ꯀꯣ
ꯑꯣ ꯌꯥꯅꯦꯗꯣ ꯑꯩꯈꯣꯏ ꯃ ꯁꯥꯅꯣꯡꯉꯥꯢ ꯂꯩꯔꯗꯤ ꯁꯤꯗ ꯑꯗꯨꯝ ꯁꯥꯕ ꯌꯥꯢꯗꯅꯒꯣ ꯑꯩꯅ ꯂꯥꯛ ꯃꯇꯝꯗꯣꯄ ꯍꯧꯎ
ꯑꯁ ꯑꯃꯁꯨ ꯀꯟꯅ ꯀꯞ ꯀꯞꯄꯒ ꯂꯩꯅꯦ
ꯑꯧ
ꯈꯔ ꯉꯥꯏꯈꯣ ꯍꯥꯏꯌꯣ ꯋꯥꯔꯤ ꯑꯔꯨꯕ ꯁꯥꯔꯤ ꯍꯥꯏꯌꯣ
ꯑꯣ ꯑꯩꯕꯨ ꯊꯤꯔꯤꯌꯦ ꯃꯤꯉꯣꯟꯗꯁꯨ ꯃꯤꯉꯣꯟꯗꯁꯨ ꯉꯥꯡꯕ ꯌꯥꯗꯦ ꯍꯥꯏꯕ ꯅꯠꯇ꯭ꯔꯣꯁꯦ ꯍꯣꯏꯅꯤ ꯌꯥꯗ
ꯑꯥ ꯌꯥꯗꯦ ꯌꯥꯗꯦ ꯑꯗꯨꯒꯨꯝꯕ ꯍꯥꯏꯔꯛꯀꯅꯣ ꯍꯧꯖꯤꯛ
ꯑ‌ꯣ ꯑꯣ
ꯅꯪꯁꯤꯗꯤ ꯃꯤꯅ ꯇꯥꯔꯗꯤ ꯀꯩꯗꯧꯔꯨꯅꯤ ꯑ
ꯅ‌ꯣꯛꯅꯤꯡꯉꯦꯍꯦ
ꯍꯥꯥ
ꯅꯣꯛꯅꯤꯡꯉꯦꯍꯦ ꯅꯅꯥꯎ ꯅꯨꯄꯤ ꯈꯣꯏꯗꯤ ꯇꯧꯗ꯭ꯔꯣ ꯁꯤꯕꯣ
ꯑꯩꯅ ꯇꯧꯋꯦ ꯑꯁ ꯅꯪꯁꯨ ꯍꯥꯏꯔꯛꯀꯅꯣ ꯍꯥꯏꯔꯒ ꯑꯗꯨꯝ ꯍꯥꯏꯔꯛꯑꯦꯗ
ꯀ ꯍꯥꯏ ꯌꯥꯗꯕꯔ‌ꯣ